ꯇꯥꯗ꯭ꯔꯣ ꯇꯥꯏꯀꯣ ꯐ꯭ꯔꯤ ꯇꯧꯔꯣ ꯂꯩꯕ꯭ꯔꯣ ꯐꯔꯤ ꯇꯧꯔꯒ ꯂꯩꯕ꯭ꯔꯣ
ꯋꯥ
ꯕꯣꯜꯁ ꯅꯥꯅꯕ ꯆꯠꯂꯣꯅ ꯐ꯭ꯔꯤꯗ ꯂꯩ ꯂꯩꯕ ꯍꯧꯅꯗꯦꯅꯦ ꯅꯨꯄꯥꯗꯤ ꯀꯔꯤꯒꯤ ꯑ ꯧ ꯁꯨꯅꯔ ꯑꯣꯏꯣꯏꯕ ꯕꯣ ꯁꯥꯟꯅꯕ ꯆꯠꯂꯣ ꯇꯥꯕ꯭ꯔꯣ ꯏꯅꯎꯅ
ꯍꯗꯔ
ꯇꯥꯕ꯭ꯔꯣ ꯎꯝ ꯇꯥꯏ ꯇꯥꯏ ꯀꯔꯤ ꯇꯧꯔꯒ ꯐ꯭ꯔꯤꯗ ꯂꯩꯌꯦꯦꯕ ꯂꯥꯏꯔꯤꯛ ꯄꯥꯎꯅꯦ ꯂꯥꯏꯔꯤꯛ ꯄꯥꯔꯣ ꯐ꯭ꯔꯤꯗ ꯂꯩꯔꯗꯤ
ꯂꯥꯏꯔꯤꯛ ꯂꯥꯏꯔꯤꯛ ꯄꯥꯒꯗꯕ ꯃꯇꯝ ꯅꯠꯇ꯭ꯔꯦ
ꯗꯥꯏꯔꯤꯛ ꯄꯥꯅꯤꯡꯗꯦ ꯍꯥꯏꯗꯤ ꯆꯥꯛ ꯌꯦꯟꯁꯥꯡ ꯊꯣꯡꯉꯣꯁ ꯍꯧꯖꯤꯛꯇꯤ ꯆꯥꯛ ꯌꯦꯟꯁꯥꯡ ꯊꯣꯡꯕ ꯃꯇꯝ ꯌꯥꯎꯔꯦ
ꯑꯁꯋꯥꯂꯤꯦ
ꯑꯁ ꯋꯥꯠꯂꯤꯑꯕ ꯑꯩꯈꯣꯏꯗꯤ ꯆꯥꯒꯗꯧꯔꯦ ꯉꯥꯏꯍꯥꯛ ꯂꯩꯥꯏꯔꯗꯤ ꯆꯥꯛ ꯆꯥꯔꯅꯤ
ꯑꯁ ꯉꯜꯂꯦꯅ ꯅꯣꯏꯗꯤ
ꯆꯠꯂꯦ ꯆꯥꯏ ꯑꯩꯈꯣꯏꯗꯤ
ꯑꯣ ꯉꯟꯅ ꯆꯥꯕꯗ ꯑꯗꯨꯅ ꯍꯦꯟꯅ ꯐꯩꯗ
ꯎꯝ ꯉꯟꯅ ꯆꯥꯒꯅꯤ ꯑꯃꯨꯛ ꯕꯧ ꯌꯦꯡꯒꯅꯤ ꯇꯟꯒꯨꯝꯕꯁꯦ ꯑꯃꯨꯛ ꯑꯃꯨꯛ ꯆꯥꯒꯅꯤ ꯆꯥ ꯆ ꯆꯥ ꯊꯛꯀꯅꯤ
ꯑꯁ ꯅꯣꯏ ꯃꯛꯇ ꯅꯣꯏ ꯅꯣꯏꯅ ꯅꯨꯡꯉꯥꯏꯕ ꯍꯂꯅꯦ
ꯕꯣ ꯌꯦꯡꯔꯣꯏꯗ꯭ꯔꯣ
ꯌꯦꯡꯉꯅꯤ ꯉꯔꯥꯡ ꯅꯨꯡꯗꯥꯡꯁꯨ ꯄꯨꯡ ꯑꯃꯒꯤꯗꯣ ꯑꯗꯨꯁꯨ ꯌꯦꯡꯉꯒ ꯑ ꯌꯥꯍꯧ ꯊꯦꯡꯕꯗꯒꯤ ꯀꯩꯅꯣ ꯀꯩꯅꯣ ꯀ꯭ꯂꯥꯁ ꯑꯩꯠ ꯑꯃ ꯆꯠꯄꯅꯦꯕ ꯑꯗꯨꯗꯨ ꯑꯗꯨꯁꯨ ꯁꯠꯇ꯭ꯔꯦ
ꯑꯣ ꯑꯩꯈꯣꯏꯗꯣ ꯉꯔꯥꯡꯗꯣ ꯌꯥꯝ ꯌꯦꯡꯅꯤꯡꯉꯦꯕ ꯑꯗꯨ ꯑꯣꯏꯔꯁꯨ ꯁ ꯃꯩ ꯃꯨꯠꯈꯤꯕꯗꯣ ꯉꯔꯥꯡꯗꯣ ꯅꯨꯡꯁꯤꯠ ꯌꯥꯝ ꯀꯜꯂꯦꯕ ꯑꯩꯈꯣꯏ ꯑꯩꯈꯣꯏ ꯔꯣꯝꯗꯀꯣ ꯅꯨꯡꯁꯤꯠ ꯀꯟꯃꯟꯕꯒꯤ ꯃꯩꯗꯣ ꯑꯃꯨꯛ ꯆꯠꯂꯦ ꯑꯃꯨꯛ ꯂꯥꯛꯑꯦ ꯑꯃꯨꯛ ꯆꯠꯂꯦ ꯑꯃꯨꯛ ꯂꯥꯛꯑꯦ ꯑꯃꯨꯛ ꯑꯗꯨꯃꯥꯏꯅ ꯇꯧꯕꯅꯦꯕ ꯑꯗꯨ ꯂꯥꯛꯀꯗ꯭ꯔꯥ ꯍꯥꯏꯅ ꯉꯥꯏ ꯉꯥꯏꯔꯒ ꯈꯔꯗꯤ ꯂꯥꯛꯑꯦ ꯂꯥꯛꯀꯅꯤ ꯑꯗꯨꯒ ꯆꯠꯀꯅꯤ ꯑꯗꯨꯃꯥꯏꯅ ꯇꯧꯕꯀꯣ ꯑꯗꯨ ꯕꯦꯇ꯭ꯔꯤꯕꯨꯗꯤ ꯂꯩ ꯑꯗꯨ ꯑꯣꯏꯔꯁꯨ ꯆꯥꯔꯖꯤꯡꯗꯣ ꯇꯧꯕꯤꯗꯕꯀꯣ ꯑꯗꯨꯒꯤ ꯕꯦꯇ꯭ꯔꯤꯁꯨ ꯗꯥꯎꯟ ꯑꯣꯏꯈ꯭ꯔꯦꯕ ꯑꯁ ꯌꯦꯡꯕ ꯌꯥꯔꯔꯣꯏ ꯍꯥꯏꯅ ꯑꯁ ꯉꯟꯅ ꯇꯨꯝꯃꯦ ꯇꯨꯝꯃꯦ ꯉꯁꯤꯗꯤ ꯑꯗꯨꯒ ꯍꯧꯒꯠꯂꯒ ꯐꯤ ꯐꯖꯅ ꯁꯨꯔꯦ ꯐꯤ ꯁꯨꯕ ꯂꯣꯏꯔ ꯑꯉꯥꯡꯕꯨꯋ ꯆꯥꯛꯒꯨꯝꯕ ꯆꯥꯛ ꯄꯤꯍꯜꯂꯦ ꯄꯤꯍꯜꯂꯒ ꯑꯃꯨꯛ ꯂꯧ ꯆꯠꯂꯒ ꯂꯥꯛꯄꯅꯦ ꯍꯧꯖꯤꯛ ꯏꯔꯨꯕ ꯂꯣꯏꯔꯒ ꯑꯉꯥꯡ ꯄꯨꯔꯒ ꯆꯠꯊꯣꯛ ꯆꯠꯁꯤꯟ ꯇꯧꯔꯒ ꯂꯩꯕꯅꯦ
ꯑꯁ ꯗꯥꯛꯇꯔꯅꯦ ꯍꯪꯉꯁꯦ ꯐ꯭ꯔꯤ ꯃꯇꯝ ꯂꯩꯇꯦꯕ
ꯔꯤꯇ ꯂꯩꯗꯦ ꯅꯨꯡꯊꯤꯤꯟꯗ ꯆꯥꯛ ꯈꯔ ꯆꯥꯔꯒ ꯑꯁ ꯋꯥꯕꯗꯣ ꯋꯥꯕꯗꯣ ꯆꯥꯛꯁꯨ ꯆꯥꯅꯤꯡꯗꯦ ꯁꯥꯃꯟꯕꯒꯤꯀꯣ ꯑꯗꯣ ꯊꯕꯛ ꯁꯨꯔꯗꯤ ꯆꯥꯛ ꯆꯥꯕꯁꯨ ꯈꯔ ꯅꯨꯡꯉꯥꯏꯌꯦ ꯈꯪꯗ꯭ꯔꯦ ꯑ ꯊꯕꯛ ꯁꯨꯗꯕꯒꯤꯔ ꯆꯥꯛ ꯆꯥꯅꯤꯡꯗꯕ ꯉꯁꯤ ꯂꯧ ꯆꯠꯂꯒ ꯌꯥꯝꯥꯛ ꯆꯥꯛ ꯌꯥꯝ ꯂꯥꯝꯃꯦ ꯆꯥꯛ ꯆꯥꯅꯤꯡꯕ ꯄꯧꯔꯛꯑꯦ
ꯎ ꯉꯁꯤ ꯉꯁꯤꯒ ꯂ ꯎ ꯆꯥꯏꯣꯅꯥ
ꯆꯠ ꯆꯠꯄꯗꯨꯗꯤ ꯆꯠꯂꯦ ꯑꯗꯨ ꯑꯣꯏꯔꯁꯨ ꯂꯧ ꯃꯇꯝꯗ ꯈꯛꯇ ꯆꯠꯂꯦ ꯇꯝꯄꯥꯛ ꯂ ꯃꯇꯝꯗ ꯈꯛꯇ ꯆꯠꯂꯦ ꯆꯠꯂꯦ ꯅꯠꯇ꯭ꯔꯗꯤ ꯆꯠꯅꯤꯡꯉꯥꯏ ꯂꯩꯇꯗ ꯇꯝꯄꯥꯛ ꯃꯇꯝꯗꯤ ꯃꯇꯝ ꯍꯞꯇꯥ ꯑꯃ ꯑꯅꯤꯗ ꯂꯣꯏꯅꯤꯡꯉꯥꯏ ꯐꯖꯅ ꯁ ꯁꯨꯔꯦꯗꯅ ꯑꯗꯨ ꯑꯗꯨ ꯃꯇꯝꯗꯗꯤ ꯑꯗꯨꯝ ꯆꯠꯂꯦ ꯌꯥꯝꯅꯗꯤ
ꯑꯣ ꯉꯁꯤꯗꯤ ꯉꯁꯤꯒꯤ ꯕꯣꯗꯤ ꯑꯁ ꯅꯨꯡꯉꯥꯏꯒꯗꯕ ꯅꯨꯡꯉꯥꯏ ꯃꯦꯁ ꯐꯖꯕ
ꯍꯣꯏ ꯉꯁꯤꯗꯤ ꯐꯖꯅ ꯌꯦꯡꯒꯅꯤ ꯑꯗꯨ ꯑꯣꯏꯔꯁꯨ ꯌꯥꯝ ꯋꯥꯏꯦ ꯈꯪꯗ꯭ꯔꯦ ꯑꯉꯥꯡꯕꯨ ꯑꯃꯨꯛ ꯁꯦꯟꯅꯒꯦꯔꯥ ꯑꯩ ꯋꯥꯕ ꯃꯥꯔꯣꯝꯗ ꯑꯋꯥꯕ ꯑꯃ ꯉꯝꯒꯗ꯭ꯔꯥ ꯈꯪꯗ꯭ꯔꯦ ꯉꯝꯅꯤꯉꯥꯏ ꯍꯣꯠꯅꯒꯅꯤꯗ
ꯄꯨꯡ ꯕꯔꯣ ꯕꯔꯣ ꯃꯈꯥꯏꯗ ꯃꯈꯥꯏꯗ ꯑꯣ ꯇꯨꯋꯦꯜꯞ ꯊꯥꯔꯇꯤꯗ ꯕꯣꯜ ꯂꯩꯌꯦ
ꯍꯣꯔꯣ ꯃꯈꯥꯏꯗ ꯂꯩꯌꯦꯦ ꯀꯔꯤ ꯃꯊꯦꯜ ꯆꯥꯔꯦ ꯑꯌꯨꯛꯇꯗꯤ
ꯑꯌꯨꯛꯇꯗꯤ ꯀꯩꯅꯣ ꯑꯥ ꯍꯋꯥꯏꯒ ꯑꯂꯨꯒ ꯊꯣꯡꯉꯦ ꯑꯗꯨꯒ ꯎꯝ ꯀꯩꯅꯣ ꯃꯨꯁ꯭ꯔꯨꯝ ꯑꯉꯥꯡꯕ ꯂꯩꯕꯗꯣ ꯑꯗꯨꯝ ꯑꯗꯨꯗꯣ ꯑꯁ ꯇꯥꯡꯉꯦꯍꯦ ꯑꯗꯨꯗꯣ
ꯇꯥꯡꯂꯝꯒꯅꯤ ꯃꯁꯔꯨꯝꯗꯤ ꯑꯗꯨꯝ ꯇꯥꯡꯕꯅꯤꯍꯦ ꯍꯥꯎꯕ ꯍꯥꯎꯁꯨ ꯍꯥꯎꯕꯒꯤ ꯀꯣ ꯑꯩꯗꯤ ꯃꯁꯔꯨꯝꯁꯨ ꯌꯥꯝ ꯄꯥꯝꯃꯦ ꯑꯗꯣ ꯂꯩꯕꯥꯛꯇꯥ ꯍꯧꯕ ꯖꯥꯠꯇꯣ ꯑꯃ ꯂꯩꯌꯦꯗꯅ ꯑꯩꯈꯣꯏ ꯆꯥꯅ ꯈꯪꯕ꯭ꯔꯣ ꯑ ꯑꯗꯨꯁꯨ ꯑꯁ ꯍ ꯑꯉꯧꯕꯗꯣ ꯌꯥꯝ ꯆꯥꯏꯌꯦ ꯑꯗꯣ ꯃꯤꯅ ꯀꯌꯥꯃꯨꯛ ꯍꯣꯏ ꯑꯗꯨ ꯌꯥꯝ ꯍꯥꯎꯋꯦ ꯑꯗꯣ ꯃꯤ ꯀꯌꯥꯃꯨꯛ ꯑꯥ ꯌꯣꯟ ꯂꯥꯛꯂꯁꯨꯀꯣ ꯌꯨꯝ ꯌꯨꯝꯗ ꯌꯣꯟꯂꯒ ꯂꯥꯛꯄꯗꯣ ꯃꯤ ꯑꯅꯤ ꯑ ꯑꯨꯝ ꯑꯗꯨꯝ ꯂꯧꯕꯅꯦ ꯑꯩꯗꯤ ꯑꯗꯨꯒ ꯁꯨꯞꯁꯨꯨ ꯊꯛꯑꯦ ꯃꯔꯛ ꯃꯔꯛ ꯀꯥꯡꯉꯥꯎꯁꯨ ꯆꯥꯏ ꯑꯗꯨꯝ ꯑꯩ ꯆꯝꯊꯣꯡ ꯑꯣꯏꯅꯁꯨ ꯊꯣꯡꯉꯒ ꯆꯥꯏ ꯑꯗꯨꯝ ꯌꯥꯝ ꯍꯥꯎꯋꯦ ꯑꯗꯨꯒ ꯑꯩꯈꯣꯏꯅ ꯁꯦꯝꯕ ꯑꯃ ꯂꯩꯌꯦꯗꯅ ꯀꯥꯟꯗꯣ ꯑꯗꯨꯁꯨ ꯑꯗꯨꯝ ꯍꯥꯎꯕꯅꯦ ꯇꯥꯏꯀꯣ
ꯁ
ꯎꯝ ꯅꯨꯡꯗꯥꯡꯗꯗꯤ ꯀꯔꯤ ꯃꯊꯦꯜ ꯑꯃꯨꯛ ꯊꯣꯡꯒꯅꯤ
ꯈꯪꯗꯦ ꯑꯩꯈꯣꯏ ꯏꯇꯩꯃꯅ ꯊꯣꯡꯗꯣꯏꯅꯦ
ꯍꯥꯏꯅ ꯑꯩꯗꯤ ꯉꯁꯤ ꯈꯛꯇꯅꯦ ꯑꯩꯒꯤ ꯅꯨꯄꯥꯅ ꯑꯩ ꯂꯧ ꯆꯠꯂꯒ ꯂꯥꯛꯄꯒꯤ ꯅꯪ ꯋꯥꯔꯝꯒꯅꯤ ꯉꯁꯤꯗꯤ ꯑꯩ ꯊꯣꯛ ꯊꯣꯡꯕꯤꯔꯒꯦ ꯍꯥꯏꯅ ꯃꯥꯁꯦ ꯍꯋꯥꯏ ꯆꯝꯐꯨꯠ ꯑꯃ ꯊꯣꯡꯉꯣ ꯑꯗꯨꯒ ꯀꯔꯤ ꯑ ꯎꯝ ꯀꯔꯤ ꯍꯥꯏꯁꯤꯔ ꯅꯥꯄꯤ ꯑꯃ ꯑꯈꯥꯕ ꯑꯃ ꯂꯩꯕꯗꯣ ꯑꯗꯨꯒ
ꯑ ꯑ ꯑ
ꯑꯂꯨ ꯀꯪꯉꯥꯎ ꯇꯧꯔꯣ ꯑꯗꯨꯒ ꯎꯝ ꯀꯔꯤ ꯁꯥ ꯑꯀꯪꯕ ꯑꯃ ꯑꯥ ꯏꯔꯣꯟꯕ ꯇꯧꯔꯣ ꯍꯥꯏꯅ ꯍꯥꯏꯕꯤꯕꯅꯦ ꯈꯪꯗꯦ ꯍꯥꯎꯅꯤꯉꯥꯏ ꯊꯣꯡꯒꯗ꯭ꯔꯥ ꯈꯪꯗꯦ ꯑꯗꯨ ꯑꯣꯏꯔꯁꯨ ꯑꯗꯨꯝ ꯍꯔꯥꯎꯅ ꯊꯣꯡꯕꯤꯕꯗꯣ
ꯎꯝ
ꯁꯨ ꯍꯥꯎꯔꯁꯨ ꯃꯤ ꯑꯃꯅ ꯊꯣꯡꯕꯤꯔꯗꯤ ꯑꯗꯨꯝ ꯍꯔꯥꯎꯅ ꯆꯥꯒꯗꯕꯅꯦ ꯊꯣꯡꯕꯤꯕꯥꯎ ꯐꯥꯎ ꯌꯥꯝ ꯐꯥꯔꯕꯅꯦꯕ ꯎꯝ ꯑꯗꯨꯅꯦ ꯑꯗꯨꯅ ꯅꯣꯏ ꯏꯇꯩꯃꯥꯅ ꯊꯣꯡꯕꯤꯔꯁꯨ ꯍꯥꯎꯗ꯭ꯔꯁꯨ ꯍꯥꯎꯔꯁꯨ ꯑꯁ ꯏꯇꯩꯃꯥ ꯍꯥꯎꯔꯁꯨ ꯍꯥꯎꯔꯁꯨ ꯅꯪ ꯊꯣꯡꯕꯤꯕꯗꯣ ꯌꯥꯝ ꯋꯥꯅ ꯊꯣꯡꯕꯤꯔꯝꯒꯅꯤ ꯑꯗꯨꯝ ꯍꯥꯎꯋꯤꯗ ꯍꯥꯏꯅ ꯍꯥꯎꯅ ꯆꯥꯒꯗꯕꯅꯦ ꯑꯗꯨ ꯑꯣꯏꯔꯁꯨ ꯑꯗꯨ ꯑꯣꯏꯔꯗꯤ ꯊꯣꯡꯕ ꯃꯤꯁꯨ ꯌꯥꯝ ꯅꯨꯡꯉꯥꯏꯌꯦꯅ
ꯎꯝ ꯑꯗꯨ ꯅꯦ
ꯎꯝ ꯑꯗꯨꯃꯥꯏꯅ ꯍꯥꯏꯒꯗꯕꯅꯦ ꯃꯤ ꯌꯥꯝ ꯋꯥꯅ ꯊꯣꯡꯕꯤꯔꯒ ꯍꯥꯎꯇꯦ ꯑꯗꯨꯝꯥꯏꯅ ꯍꯥꯏꯕꯗꯣ ꯅꯨꯡꯉꯥꯏꯇꯦꯕ ꯗ
ꯎꯝ ꯎꯝ ꯃꯥꯅꯦ ꯃꯥꯅꯦ ꯑꯩꯈꯣꯏ ꯑꯩꯈꯣꯏꯗꯤ ꯎꯝ ꯈꯣꯢꯗꯤ ꯀꯝꯄ꯭ꯂꯦꯟ ꯇꯧꯗꯦꯗ
ꯎꯝ ꯍꯣꯏ ꯑꯣꯏꯔꯝꯒꯅꯤ ꯅꯪ ꯅꯪꯒꯤ ꯈꯣꯟꯖꯦꯜ ꯇꯥꯕ ꯃꯇꯝꯗ ꯌꯥꯝ ꯐꯕ ꯃꯤ ꯃꯥꯜꯂꯦ ꯃꯤꯁꯦ ꯈꯣꯟꯖꯦꯜ ꯅꯪꯒꯤꯁꯨ ꯑꯗꯨꯝ ꯈꯕ ꯈꯪꯕꯅꯦ ꯅꯠꯇ꯭ꯔꯣ ꯃꯁꯤ ꯃꯁꯤ ꯑꯉꯥꯡꯁꯦ ꯃꯁꯤ ꯃꯤ ꯃꯁꯤꯁꯦ ꯑꯐꯕ ꯃꯤ ꯑꯣꯏꯔꯝꯒ ꯑꯗꯨꯃꯥꯏꯅ ꯑꯁꯤ ꯅꯨꯄꯤꯁꯦ ꯃꯆꯤꯟ ꯀꯟꯕ ꯃꯤ ꯑꯣꯏꯂꯝꯒꯅꯤ ꯍꯥꯏꯅ ꯈꯪꯕ ꯌꯥꯕꯅꯦꯕ ꯅꯠꯇ꯭ꯔꯣ
ꯑꯣ ꯃꯥꯅꯦ ꯃꯥꯅꯦ ꯃꯤ ꯈꯔ ꯃꯤ ꯈꯔꯅꯗꯤ ꯑꯩꯉꯣꯟꯗ ꯑꯩꯕꯨ ꯌꯥꯝ ꯁꯥꯊꯤꯌꯦ ꯍꯥꯏꯕꯅꯤꯗ ꯎꯝ
ꯍꯣꯏ ꯃꯤ ꯄꯨꯝꯅꯃꯛꯅ ꯅꯪꯕꯨ ꯂꯣꯏꯅꯃꯛ ꯐꯩ ꯍꯥꯏꯔꯗꯤ ꯌꯥꯔꯣꯏꯅꯦ ꯃꯤ ꯈꯔꯅ ꯅꯪ ꯌꯥꯝ ꯄꯥꯡꯉꯦ ꯍꯥꯏꯔꯤꯅꯦ ꯃꯤ ꯃꯤ ꯈꯔꯅ ꯅꯪ ꯌꯥꯝ ꯁꯥꯠꯊꯤ ꯍꯥꯏꯅꯤ ꯃꯤ ꯈꯔꯅ ꯅꯪ ꯌꯥꯝ ꯐꯠꯇꯦ ꯍꯥꯏꯅꯤ ꯃꯤ ꯂꯣꯏꯅꯃꯛꯒ ꯅꯪꯕꯨ ꯎ ꯐꯩ ꯍꯥꯏꯔꯗꯤ ꯑꯗꯨꯗꯤ ꯃꯤꯑꯣꯏꯕꯒꯤ ꯆꯠꯅꯕ ꯅꯠꯇꯦꯗꯅ ꯃꯤ ꯈꯔꯅ ꯑꯩꯕꯨ ꯐꯥꯏ ꯍꯥꯏꯒꯅꯤ ꯃꯤ ꯈꯔꯅ ꯅꯪꯕꯨ ꯐꯠꯇꯦ ꯍꯥꯏꯒꯅꯤ ꯑꯗꯨꯗꯤ ꯃꯤꯑꯣꯏꯕꯒꯤ ꯅꯤꯌꯣꯝꯅꯦ
ꯎꯝ ꯉꯁꯤꯗꯤ ꯀꯩꯅꯣ ꯂꯥꯏ ꯂꯥꯛꯄ꯭ꯔꯣ
ꯑꯣꯏ ꯂꯥꯛꯈ꯭ꯔꯦ ꯉꯔꯥꯡ ꯃꯥꯏ ꯃꯥ ꯂꯥꯛꯈ꯭ꯔꯦ ꯉꯁꯥꯏ ꯄꯨꯡ ꯕꯔꯣ ꯃꯈꯥꯏ ꯑꯗꯨꯋꯥꯏꯗ ꯂꯥꯛꯈ꯭ꯔꯦ ꯑꯩ ꯂꯧ ꯆꯠ ꯀꯦ ꯍꯥꯏꯅ ꯊꯣꯛꯂꯛꯄ ꯃꯇꯝꯗ ꯃꯩ ꯂꯥꯛꯈ꯭ꯔꯦ
ꯅꯨꯡꯁꯤꯠ ꯈꯔ ꯂꯥꯛꯔꯗꯤ ꯅꯨꯡꯁꯤꯠ ꯈꯔ ꯂꯥꯛꯔꯗꯤ ꯑ ꯃꯩ ꯆꯠꯀꯅꯤ ꯅꯣꯡ ꯈꯔ ꯆꯨꯔꯗꯤ ꯃꯩ ꯆꯠꯀꯅꯤ ꯑꯩꯈꯣꯏ ꯏꯔꯣꯝꯗꯗꯤ ꯑꯗꯨꯃꯥꯏꯅ ꯌꯥꯝ ꯇꯧꯒꯅꯤ ꯒꯜꯂꯦ
ꯀꯩ ꯗꯤꯁꯇ꯭ꯔꯤꯛꯅꯣ ꯑꯣꯏꯒꯤꯗꯤ
ꯑꯁ ꯍꯥꯏꯅꯤꯡꯗꯦꯗ ꯍꯥꯏꯔꯔꯣꯏ
ꯈꯪꯅꯤꯡꯉꯥꯏ ꯎꯝ ꯈꯪꯅꯤꯡꯉꯥꯏ ꯇꯧꯕꯗ ꯅꯣꯅꯦ ꯗꯤꯁꯇ꯭ꯔꯤꯛ ꯒꯤ ꯅꯅꯦ ꯀꯥꯏꯅꯣ
ꯑꯣ ꯗꯤꯁꯇ꯭ꯔꯤꯛ ꯗꯤꯁꯇ꯭ꯔꯤꯤ ꯍꯥꯏꯕ ꯌꯥꯕꯅꯦ ꯍꯥꯏꯕꯅꯦ ꯃꯣꯏꯁꯨ
ꯑꯗꯥꯏ ꯀꯗꯥꯏꯔꯣꯝꯗ ꯂꯩꯕ꯭ꯔꯣ
ꯑꯩꯁꯦ ꯀꯩꯅꯣꯗ ꯂꯩꯌꯦ ꯑꯩꯈꯣꯏ ꯗꯦꯂꯤ ꯐꯥꯗꯣꯀꯣ
ꯑ
ꯀꯣꯇꯥꯗ ꯂꯩꯌꯦ
ꯌꯥꯝ ꯅꯨꯡꯉꯥꯏ ꯑ‍ꯦꯀꯣ
ꯎꯝ ꯑꯁ ꯅꯨꯡꯉꯥꯏꯇꯦꯗ
ꯅꯨꯡꯉꯥꯏꯌ‌ꯦ
ꯄꯩꯁꯥ ꯂꯩꯗꯕꯒꯤ ꯌꯥꯝ ꯋꯥꯔꯦ
ꯅ‌ꯣꯡꯁꯥ ꯊꯣꯛꯇ꯭ꯔꯣ ꯉꯁꯤꯗꯤ
ꯅꯨꯡꯁꯥ ꯊꯣꯛꯑꯦ ꯑꯗꯨꯒ ꯅꯣꯡ ꯅꯣꯡ ꯅꯣꯡꯁꯨ ꯁꯣꯑꯦ
ꯑꯣ ꯑꯗ ꯑꯩꯈꯣꯏꯗꯤ ꯉꯁꯤ ꯅꯣꯡ ꯇꯥꯗ ꯈꯔꯗꯤ ꯂꯥꯛ ꯑꯩꯗꯣ ꯑꯇꯣꯞꯄ ꯃꯐꯝꯗ ꯑꯇꯣꯞꯄ ꯃꯐꯝꯗꯤ ꯂꯥꯛꯄꯅꯦꯕ ꯍꯧꯖꯤꯛꯇꯤ ꯂꯥꯛꯇ꯭ꯔꯦ
ꯅꯣꯡ ꯆꯨꯅꯤꯡꯉꯣ ꯆꯨꯅꯤ ꯅꯨꯡꯁꯥ ꯁꯥꯥꯅꯤꯡꯉꯣ ꯁꯥꯒꯅꯤ ꯈꯪꯗ꯭ꯔꯦꯗ
ꯑꯗꯨꯃꯥꯏꯅ ꯇꯧꯋꯦ ꯑꯩꯈꯣꯏꯗꯁꯨ ꯍꯣꯏ ꯑꯗꯨꯃꯥꯏꯅ ꯇꯧꯋꯦ
ꯅꯨꯡꯁꯥ ꯁꯥꯃꯟꯕꯅꯀꯣ ꯑꯁ ꯂꯩꯐꯝ ꯈꯪꯗ꯭ꯔꯕ
ꯎꯝ ꯅꯪꯗꯤ ꯈ꯭ꯋꯥꯏꯗꯒꯤ ꯑꯄꯥꯝꯕ ꯏꯟꯁꯥꯡ ꯍꯥꯏꯑꯣꯅꯦ
ꯑꯩꯒꯤꯔꯣ
ꯍ
ꯑꯁ ꯈꯪꯗꯦꯗ
ꯍ ꯑꯁ ꯉꯥꯅꯨ ꯑꯣꯏꯅ ꯌꯥꯝ ꯄꯥꯝꯃꯦ ꯁꯟꯁꯥ ꯑꯣꯏꯅ ꯌꯥꯝ ꯄꯥꯝꯃꯦ ꯑꯣꯛꯁꯥ ꯑꯣꯏꯅ ꯄꯥꯝꯃꯦ ꯍꯥꯏꯕ ꯂꯩ ꯑꯗꯨꯅ ꯂꯩꯇ꯭ꯔꯣ ꯑꯣꯏꯅ ꯄꯥꯝꯃꯦ
ꯑꯩꯗꯤ ꯀꯩꯅꯣ ꯑ ꯀꯩꯅꯣꯗꯣ ꯖꯪ ꯖꯪꯚꯜ ꯗ ꯖꯪꯒꯜꯗ ꯎꯆꯦꯛ ꯃꯆꯥ ꯃꯆꯥ ꯂꯩꯕꯗꯣ
ꯑꯥ
ꯑꯗꯨꯗꯣ ꯀꯥꯞꯕꯒ ꯃꯄꯨꯝ ꯑꯣꯏꯅ ꯊꯣꯡꯕꯀꯣ
ꯑ
ꯄꯨꯝ ꯃꯄꯨꯝ ꯑꯣꯏꯅ ꯊꯣꯡꯕꯀꯣ ꯑꯗꯨ ꯑꯗꯨ ꯑꯗꯨꯗꯣ ꯍꯥꯎꯒꯅꯦ
ꯍꯣꯏ ꯃꯇꯨꯝ ꯃꯇꯨꯝ ꯑꯣꯏꯅ ꯍꯣꯏ ꯑꯗꯣ ꯎꯝ ꯀꯥꯏꯅꯣ ꯑ ꯍꯣꯏ ꯑꯩꯗꯤ ꯄꯤꯛꯃꯟꯕꯒꯤ ꯃꯍꯥꯎꯁꯨ ꯈꯪꯗꯦꯕ ꯀꯔꯝꯃꯥꯏꯅ ꯆꯥꯕ꯭ꯔꯥ ꯈꯪꯗꯦ
ꯂꯩꯗꯅ ꯌꯥꯝ ꯌꯥꯝ ꯌꯥꯝ ꯄ ꯌꯥꯝ ꯄꯤꯛꯄ ꯅꯠꯇꯕ ꯂꯩꯗ
ꯌꯦꯟꯒꯨꯝ ꯌꯦꯟꯒꯤ ꯀꯩꯅꯣ ꯑꯃꯨꯛ ꯑꯩꯈꯣꯏꯅ ꯌꯦꯟ ꯆꯥꯕ ꯌꯥꯕꯒꯨꯝꯕꯗꯣ
ꯑꯣ ꯅꯠꯇꯦ ꯑꯗꯨꯗꯒꯤ ꯑꯗꯨꯁꯨ ꯈꯔꯅ ꯍꯦꯟꯅ ꯀꯩꯅꯣ ꯈꯔ ꯄꯤꯛ
ꯑ ꯍꯣꯏ ꯍꯣꯏ ꯍꯣꯏ ꯍꯣ
ꯎꯆꯦꯛ ꯄꯨꯡ ꯄꯨꯡ ꯀꯌꯥꯗꯛ ꯆ ꯍꯥꯏ
ꯆꯥ ꯂꯩꯔꯁꯨ ꯆꯥꯔꯅꯤ ꯊꯣꯡꯕ ꯂꯣꯏꯔꯗꯤ ꯍꯧꯖꯤꯛ ꯊꯣꯡꯉꯒ ꯂꯩ ꯊꯣꯡꯕ ꯍꯦꯛ ꯂꯣꯏꯔꯒꯞ ꯆꯥꯔꯅꯤ
ꯑ ꯑꯣ ꯐꯩꯅꯦ
ꯅꯣꯏꯗꯤ ꯄꯨꯡ ꯀꯌꯥꯗ ꯆꯥꯒꯅꯤꯕ
ꯅꯪ ꯄꯨꯔꯣꯏꯅ ꯅꯪ ꯅꯪꯉꯣꯟꯗ ꯗꯤ ꯎꯝ ꯅꯥꯏꯟ ꯊꯥꯔꯇꯤ ꯇꯦꯟꯗ ꯆꯥꯔꯅꯤ ꯈꯔꯥ ꯍꯣꯟꯕꯀꯣ
ꯊꯦꯡꯉꯦ ꯎꯝ
ꯆꯥꯛ ꯂꯥꯝꯗꯕꯅꯤꯅ ꯊꯦꯡꯉ ꯊꯦꯡꯉꯦꯔ ꯈꯜꯁꯨ ꯑꯗꯨꯁꯨ ꯈꯪꯗꯔꯦ
ꯊꯦꯡꯅ ꯆꯥꯕꯅ ꯐꯕꯅꯤꯗ ꯊꯦꯡꯅ ꯆꯥꯗ꯭ꯔꯗꯤ ꯑꯁ ꯍꯣꯏ ꯑꯩꯈꯣꯏꯁꯨ ꯉꯟꯅ ꯆꯥꯕꯗꯣ ꯑꯗꯨꯝ ꯑꯃꯨꯛ ꯆꯥꯛ ꯆꯥꯅꯤꯡ ꯂꯥꯛꯑꯦ